ꯇꯥꯕ꯭ꯔꯣ ꯇꯥꯏ ꯇꯥꯏꯌꯦ꯫
ꯑ ꯕꯤꯇꯥꯏ ꯅꯪꯒꯤꯁꯨ ꯇꯥꯏ ꯑꯗꯨ ꯑꯣꯏꯔꯁꯨ ꯃꯈꯣꯟꯁꯦ ꯀꯟꯗꯦꯅꯦ꯫
ꯀꯟꯗꯦ ꯍꯧꯖꯤꯛ ꯐꯥꯎ
ꯉꯁꯥꯏꯒꯨꯝꯕ ꯑꯗꯨꯝ ꯂꯩ ꯀꯟ ꯑꯩꯗꯤ ꯑꯃꯔꯛ ꯈꯛꯇꯥ ꯑꯣꯕ꯭ꯔ ꯍꯥꯏꯔꯒ ꯀꯔꯤꯒꯤꯔꯥ ꯀꯟꯗꯔꯡꯗꯦ꯫ ꯑꯁ ꯉꯁꯤꯁꯦ ꯌꯥꯝ ꯏ ꯀꯥꯕꯅꯤꯅꯥ ꯚꯥꯏ꯫
ꯀꯔꯤ ꯇꯧꯎꯔꯦ꯫
ꯑꯩꯗꯨ ꯑꯩꯈꯣꯏ ꯑꯗꯨꯅꯤ ꯍꯦꯜꯃꯦꯠꯇꯨ ꯕꯖꯥꯔꯗꯒꯤ ꯍꯣꯔꯥꯟꯕꯅꯤꯅ ꯑꯣꯏꯔꯣ
ꯅꯪ ꯁꯇꯦꯇꯁ ꯇ
ꯑꯗꯨꯅꯦ ꯎꯐ ꯀꯩꯅꯣ ꯈꯪꯗꯦꯕ ꯑꯦꯠꯃꯤꯁꯟ ꯇꯧꯒꯦꯅ ꯆꯪꯂꯒ ꯄꯨꯡꯈꯥꯏꯃꯨꯛ ꯂꯩꯔꯒ ꯍꯜꯂꯛꯄ ꯀꯥꯟꯗ ꯂꯩꯏ ꯇ ꯋꯥꯅꯤꯗ
ꯇꯪ ꯗꯦꯠ ꯐꯤꯐꯇꯤꯟꯗ ꯑꯦꯂꯚꯦꯟꯒ ꯐꯤꯐꯇꯤꯟꯒꯤꯗꯨ ꯀꯔꯤ ꯀꯔꯤ ꯄꯣꯁꯀꯤꯔꯣꯕ
ꯑꯥ ꯖꯨꯅꯤꯌꯔ ꯑꯦꯖꯨꯀꯦꯇꯤꯚ꯫ ꯃꯥꯔꯀꯦꯇꯤꯡ ꯃꯥꯔꯀꯦꯇꯤꯡ ꯑꯦꯟ ꯁꯦꯜꯁ ꯑꯅꯤꯃꯛ
ꯃꯦꯘꯥꯂꯌꯥꯒꯤꯗꯨꯔꯣꯕ
ꯅꯠꯇꯦ ꯃꯦꯘꯥꯂꯌꯥꯒꯤꯗꯨꯗꯤ ꯑꯦꯛꯖꯥꯝ ꯂꯩꯔꯣꯏꯌꯦ ꯀꯧꯔꯗꯤ ꯏꯟꯇꯔꯚꯤꯌꯨ ꯀꯧꯒꯅꯤ ꯑꯗꯨ ꯃꯣꯏ ꯃꯤꯡ ꯀꯩꯅꯣꯃ ꯂꯥꯛꯇꯔꯦ ꯀꯩꯗꯧ ꯈꯪꯗꯦ ꯂꯣꯏꯈ꯭ꯔꯕ
ꯑꯗꯨ ꯀꯔꯤ ꯀꯝꯄꯅꯤꯒꯤꯅꯣ ꯅꯪꯁꯤꯕꯣ
ꯄꯔꯃꯜ ꯑ ꯄꯜꯃꯔ ꯑꯦꯟ ꯂꯣꯔꯤꯒ ꯑꯦꯟꯑꯦꯐꯁꯦꯜꯒ
ꯑꯗꯣ ꯔꯤꯖꯅꯤꯡ ꯒ ꯃꯦꯠꯁ ꯏꯪꯂꯤꯁ ꯇꯧꯋꯣꯅꯦ
ꯇꯧꯔꯅꯤ ꯄ꯭ꯂꯁ ꯃꯥꯔꯀꯦꯠꯇꯤꯡ ꯃꯦꯅꯦꯖꯃꯦꯟ ꯌꯥꯎꯒꯅꯤ
ꯑꯣ
ꯎꯝ ꯁꯕꯖꯦꯛ ꯈꯔꯗꯤ ꯌꯥꯝꯃꯦ ꯑꯁ ꯂꯥꯏꯔꯤꯛ ꯄꯥꯕꯁꯦ ꯅꯪꯗ꯭ꯔꯦꯅꯦ
ꯔꯥꯡ ꯉꯔꯥꯡ ꯑꯦꯁ ꯕꯤ ꯑꯥꯏ ꯄꯤꯌꯣꯒꯤ ꯑꯩꯁꯨ ꯔꯤꯖꯅꯤꯡ ꯈꯣꯠꯇꯕ ꯀꯨꯏꯕꯤ ꯄꯖꯜ ꯈꯣꯠꯂꯒ ꯋꯥꯏꯌꯦ ꯄꯤ ꯑꯣꯒꯤ ꯄꯖꯜꯗꯣ
ꯎꯝ
ꯌꯥꯗ꯭ꯔꯦ ꯈꯔ ꯈꯣꯠꯀꯅꯤ ꯈꯔ ꯈꯣꯠꯈꯤꯒꯅꯤ ꯑꯌꯨꯛ ꯉꯟꯇꯥ ꯑꯌꯨꯛ ꯉꯟꯇꯥ ꯍꯧꯒꯠꯂꯒ ꯑꯁ ꯌꯥꯔꯔꯣꯏ ꯄꯤꯌꯣꯒꯤ ꯄꯖꯜꯗꯣ ꯈꯔ ꯋꯥꯏꯅꯦ
ꯎꯝ
ꯑꯩ ꯀꯩꯅꯣꯃ ꯍꯟꯗꯛꯀꯤ ꯔꯤꯀꯔ꯭ꯨꯏꯠꯃꯦꯟꯒꯤ ꯀꯩꯅꯃ
ꯃꯦꯠꯁꯇꯤ ꯅꯨꯡꯇꯤ ꯈꯣꯠꯇ꯭ꯔꯗꯤ ꯌꯥꯗꯕꯅꯦ꯫
ꯍꯣꯏ꯫ ꯅꯪ ꯂꯤꯁꯥꯗꯣ ꯐꯥꯎꯅꯕ꯭ꯔꯣ ꯂꯤꯁꯥ ꯍꯥꯏꯅ ꯑꯃ ꯌꯥꯎꯕꯗꯣ꯫
ꯎꯝ ꯑꯗꯨꯗꯣ ꯍꯥꯏꯕ ꯌꯥꯗꯦ꯫
ꯑꯗꯨ ꯐꯥꯎꯅꯕ꯭ꯔꯕ꯫
ꯐꯥꯎꯅꯗꯦ꯫
ꯈꯣꯌꯗꯤ ꯐꯥꯎꯅꯕꯅꯦ ꯑꯗꯨ ꯑꯉꯥꯡꯗꯣ꯫
ꯎꯝ꯫
ꯋꯥꯔꯤ ꯁꯥꯕ ꯅꯨꯡꯉꯥꯏꯇꯦꯗ ꯋꯥꯔꯤ ꯁꯥꯕ ꯅꯨꯡꯉꯥꯏꯇꯦ ꯑꯉꯥꯡ ꯑꯣꯏꯕꯩꯀꯣ꯫
ꯑꯉꯥꯡ ꯑꯣꯏꯕꯒꯤ꯫
ꯍꯣꯏ꯫
ꯀꯩꯅꯣ ꯀꯃꯥꯏꯅ ꯑꯉꯥꯡ ꯑꯣꯏꯕꯗꯤ
ꯕꯤꯍꯦꯕꯤꯌꯔꯗꯣ ꯌꯥꯝꯅ ꯑꯉꯥꯡ ꯑꯣꯏꯌꯦꯕ ꯋꯥꯔꯤ ꯁꯥꯕ ꯅꯨꯡꯉꯥꯏꯇꯦꯕ꯫
ꯑꯠꯁꯥ꯫ ꯑꯩꯖꯨ ꯑꯉꯥꯡ ꯊꯦꯡꯅꯕꯔ ꯈꯪꯗꯦꯅꯦ꯫
ꯑꯉꯥꯡ ꯇꯦꯛꯁ ꯇꯧꯕ ꯈꯔ ꯂꯩꯌꯦ ꯇꯥꯕ꯭ꯔꯣ꯫
ꯇꯥꯏꯌꯦ ꯇꯥꯏꯌꯦ꯫
ꯀꯩ ꯏꯟꯖꯥꯡ ꯆꯥꯕꯅꯣ ꯅꯪ ꯃꯈꯣꯟ ꯌꯥꯝ ꯄꯤꯛꯏꯗ ꯑꯁꯦꯡꯕ
ꯉꯁꯤꯗꯤ ꯉꯥ ꯆꯥꯏꯌꯦ ꯕꯥꯏ꯫
ꯉꯥ ꯆꯥꯗꯕ ꯃꯤꯁꯨ ꯉꯥ ꯆꯥꯕ ꯍꯧꯔꯕꯣ꯫
ꯉꯥ ꯆꯥꯏꯌꯦꯗ ꯑꯩꯗꯤ꯫
ꯉꯥ ꯆꯥꯗꯦ ꯍꯥꯏꯗꯨꯗꯤ ꯅꯪ ꯅꯍꯥꯟ꯫
ꯆꯥꯏꯍꯦ ꯅꯪꯁꯨ ꯑꯣꯛꯁꯥ ꯆꯥꯗꯦ ꯍꯥꯏꯕꯅꯤ꯫
ꯑꯣꯛꯁꯥꯁꯨ ꯉꯥꯁꯨ ꯆꯥꯗꯦ ꯍꯥꯏꯕ ꯅꯠꯇ꯭ꯔꯣ ꯉꯁꯥꯏ ꯑꯃꯈꯛꯇ ꯆꯥꯏ ꯍꯥꯏꯕ ꯅꯠꯇ꯭ꯔꯣ ꯉꯥ꯫
ꯉꯥꯗꯤ ꯆꯥꯏꯗ ꯀꯗꯥꯏꯗꯩꯩꯅꯣ ꯅꯪ꯫
ꯉꯀ꯭ꯔꯥꯁꯨ ꯆꯥꯕ꯭ꯔꯣ꯫
ꯉꯀꯔꯥ ꯔꯣ ꯉꯀꯔꯥꯗꯤ ꯆꯥꯗꯦꯗ ꯉꯥꯄꯔꯨꯝ ꯑꯣꯛꯁꯨ ꯆꯥꯗꯦ ꯎꯝ꯫
ꯑꯗꯨꯅꯣ ꯅꯪ ꯆꯥꯗꯦ ꯍꯥꯏꯔ
ꯅꯪ ꯂꯨꯈꯝꯗꯨ ꯑꯩꯅ ꯑꯩꯅ ꯑꯩꯅ ꯀꯔꯤ ꯍꯥꯏꯌꯦꯅ ꯍꯥꯏꯕ ꯅꯪꯅ
ꯅꯪꯅ ꯀ꯭ꯔꯤ ꯍꯥꯏ ꯅꯪꯅ ꯍꯥꯏꯗꯤ ꯀ꯭ꯔꯤꯁꯨ ꯍꯥꯏꯗꯦ꯫
ꯑꯗꯨ ꯅꯪꯅ ꯀꯣꯏꯔꯁꯦꯅ ꯀꯣꯏꯒꯦꯅ ꯍꯥꯏꯌꯦꯅ ꯍꯥꯏꯕ꯭ꯔꯣꯕ ꯅꯪꯅ꯫
ꯑꯠꯆꯥ ꯅ ꯀꯣꯏꯒꯦꯅ ꯍꯥꯏꯕ ꯅꯠꯇꯦꯗ ꯑꯩꯅ ꯍꯥꯏꯕꯗꯤ
ꯎꯝ
ꯀꯩꯅꯣꯝ ꯃꯥꯕꯗꯨ ꯍꯧꯖꯤꯛ ꯃꯥꯕꯨꯗꯣ ꯑꯩꯅ ꯍꯥꯏꯕꯅꯦꯕ ꯁꯨꯃꯥꯏꯅ ꯀꯩ ꯃꯔꯨꯞ ꯃꯄꯥꯡꯖꯨ ꯌꯥꯝ ꯐꯕꯅꯗ ꯑꯩꯈꯣꯏꯗꯥ ꯍꯥꯏꯅ ꯍꯥꯏꯔꯝꯕꯅꯦ ꯑꯩꯅ
ꯑꯣ꯫
ꯅꯕꯥꯅꯤ ꯄꯤꯛꯆꯔꯒ ꯊꯥꯅꯗ꯭ꯔꯣ ꯍꯥꯏꯅ
ꯎꯝ꯫
ꯃꯥꯁꯨ ꯈꯔ ꯏꯀꯥꯏꯕꯖꯅꯤ ꯃꯥꯅ ꯍꯥꯏꯔꯒ ꯑꯩꯗꯤ ꯅꯨꯄꯥꯁꯨ ꯀꯣꯏꯗꯕ ꯀꯨꯏꯔꯦ ꯑꯗꯨꯒꯤ ꯀꯣꯏꯔꯁꯨ ꯀꯃꯥꯏꯅ ꯇꯧꯔ ꯈꯪꯗꯦ ꯑꯗꯨꯗꯩ ꯑꯩꯗꯤ ꯅꯨꯡꯁꯤꯕꯁꯨ ꯀꯤꯌꯦ ꯍꯥꯏꯕ ꯍꯧꯔꯦ ꯃꯥ
ꯃꯥꯅ ꯍꯥꯏꯔꯒ ꯅꯪꯁꯦ ꯈꯔ ꯈꯔ ꯈꯥꯏꯔꯛꯑꯦ
ꯎꯝ꯫
ꯇꯥꯕ꯭ꯔꯣ
ꯇꯥꯏꯌꯦ ꯇꯥꯏꯌꯦ
ꯅꯪꯁꯦ ꯈꯔ ꯈꯔ ꯈꯥꯏꯔꯛꯑꯦ ꯑꯗꯨꯕꯨ ꯃꯥꯅ ꯅ ꯅꯪꯅ ꯈꯥꯏꯕ ꯃꯇꯝꯗ ꯃꯥꯅ ꯑꯁ ꯑꯗꯨꯃꯥꯏꯅ ꯇꯧꯕ ꯅꯣꯏ ꯑꯩ ꯍꯥꯏꯔꯒ ꯅꯪꯁꯦ ꯑꯗꯨꯝ ꯈꯥꯏꯗ꯭ꯔꯒ ꯇꯣꯊꯣꯛꯑꯦ
ꯐꯖꯅ ꯂꯤꯌꯦꯅꯦ ꯃꯥꯅ
ꯑꯩꯅ ꯑꯁ ꯑꯩꯗꯤ ꯐꯪꯉꯦ ꯌꯥꯝ ꯇꯧꯒꯟꯅꯤꯅ ꯂꯨꯍꯣꯡꯈ꯭ꯔ ꯆꯦꯔꯒ ꯌꯥꯏꯌꯦ ꯃꯥꯅ
ꯑ
ꯅꯪꯅ ꯑꯃꯨꯛꯀ ꯂꯤꯔꯒ ꯏꯕꯥꯅꯤꯒꯤ ꯇꯧꯈꯤꯅꯤꯅꯦ
ꯍꯥꯥ
ꯑꯏꯩꯅ ꯑꯩꯅ ꯅ ꯋꯥꯔꯤꯅꯤ ꯋꯥꯔꯤ ꯁꯥꯕꯒꯤ ꯋꯥꯔꯤ ꯇꯥꯔꯒ ꯅꯪꯉꯣꯟꯗ ꯍꯥꯏꯕ ꯑꯗꯨꯗꯨꯒ ꯏꯕꯥꯅꯤꯅ ꯋꯥꯔꯤ ꯊꯥꯔꯒ ꯅꯪꯅ ꯇꯥꯕꯒꯤ ꯃꯉꯣꯟꯗ ꯍꯥꯏꯕ ꯑꯗꯨꯝ ꯇꯧꯔ ꯂꯩꯔꯣ ꯃꯥꯅ ꯑꯃꯨꯛ ꯀꯅ ꯋꯥꯔꯤ ꯋꯥꯔꯤ ꯁꯥꯔꯒ ꯃꯥꯅ ꯍꯥꯏꯕ ꯑꯩꯉꯣꯟꯗ
ꯑꯥ
ꯑꯗꯅꯦ
ꯃꯥꯗꯤ ꯅꯪꯒꯤ ꯌꯥꯝ ꯇꯝꯗꯦ ꯑꯗꯣ ꯑꯩ ꯃꯥ ꯃꯥꯅ ꯍꯥꯏꯗ꯭ꯔꯦ ꯍꯥꯏꯔꯛꯑꯦꯕꯀꯣ ꯃꯥꯅꯤꯗꯦ ꯑꯗꯨꯕꯨ
ꯑꯦ ꯄꯩꯁꯥꯥꯎꯗꯗ
ꯅꯪꯅ ꯚꯤꯗꯤꯑꯣ ꯊꯥꯕꯗꯣ ꯃꯥꯔꯣꯗꯣ
ꯀꯔꯤꯗꯣ
ꯋꯥꯆꯦꯞꯇ
ꯋꯥꯆꯦꯞꯇ ꯑꯣꯏꯅ ꯃꯥꯕꯨ ꯃꯥꯒꯤ ꯚꯤꯗꯤꯑꯣ ꯊꯥꯈ꯭ꯔꯕꯅꯦ ꯅꯪꯉꯣꯟꯗ
ꯏꯁ꯭ꯄꯦꯛ ꯍꯥꯕ꯭ꯔꯥ ꯑꯃ ꯊꯥꯕꯗꯨꯗꯤ
ꯑꯣ ꯅꯍꯥꯟꯗꯨꯀꯣ
ꯎꯝ
ꯍꯣꯏꯅꯦ ꯍꯅꯦ
ꯇꯣꯡꯉꯥꯜꯂꯦꯅꯦꯀꯣ ꯃꯁꯛ ꯇꯣꯉꯥꯜꯂꯦꯅꯦꯀꯣ ꯑꯗꯨꯗꯗꯤꯀꯣ
ꯃꯁꯛ ꯈꯔ ꯇꯣꯉꯥꯟꯕ꯭ꯔꯥ ꯈꯪꯗꯦꯅꯦ ꯍꯣꯏꯅꯦ ꯊꯔꯥꯛꯑꯣꯅꯦ ꯑꯃꯨꯛꯀ ꯑꯩ ꯌꯦꯡꯒꯦꯅꯦ
ꯎꯝ ꯊꯥꯔꯛ ꯀꯦ ꯍꯣꯔꯦꯟ
ꯅꯪꯗꯤ ꯀꯂꯦꯛꯁꯟ ꯐꯖꯅ ꯇꯧꯗꯤ ꯇꯧꯕ ꯃꯥꯜꯂꯦ ꯑꯩꯗꯤ ꯅꯍꯥꯟꯗꯒꯤ ꯃꯥꯡ ꯈ꯭ꯔꯦ ꯗꯤꯂꯦꯠ ꯇꯧꯒ꯭ꯔꯦ
ꯅꯪꯅ ꯊꯥꯕꯗꯨꯗ ꯑꯩꯅ ꯌꯦꯡꯕꯗꯨꯅꯤ ꯉꯍꯥꯟ ꯗꯨ ꯐꯣꯇꯣꯒ ꯇꯣꯉꯥꯜꯂꯦꯟꯅꯦ ꯑꯗꯨꯗꯤ ꯃꯥꯏ ꯃꯁꯛꯇꯣ
ꯃꯁꯛꯇꯤ ꯀꯥ ꯍꯦꯟꯅ ꯌꯥꯎꯕ ꯅꯠꯇꯦꯗ ꯑꯗꯨꯝ ꯊꯤꯕꯗꯨ ꯅꯠꯇꯦ ꯑꯗꯨ ꯑꯣꯏꯔꯁꯨ ꯌꯥꯝ ꯐꯖꯕꯗꯤ ꯆꯤꯡꯗꯦ
ꯐꯣꯇꯣ ꯐꯖꯗꯤ ꯐꯖꯩ ꯃꯥꯒꯤ ꯐꯣꯇꯣ ꯔꯣꯂꯦꯛꯁꯀꯤꯗꯣ
ꯔꯣꯂꯦꯛꯁ ꯀꯤꯗꯨꯔꯣ
ꯑꯗꯨꯗꯨꯗꯤ ꯁꯛ ꯐꯖꯩꯌꯦꯕ
ꯃꯗꯨꯅ ꯃꯥ ꯅꯩꯔ ꯂꯩꯔꯦꯅꯦ
ꯑꯗꯨ ꯚꯤꯗꯤꯑꯣꯗꯨꯗꯗꯤ ꯚꯤꯗꯤꯑꯣꯒꯤꯗꯨꯒ ꯁꯛ ꯃꯥꯟ ꯈꯦꯠ ꯈꯦꯠꯅꯩꯌꯦꯕ ꯃꯥꯟꯅꯗꯦꯕ
ꯎꯝ
ꯏꯁ ꯋꯥꯔꯦꯍꯦ ꯇꯨꯝꯕꯨ ꯇꯨꯝꯅꯤꯡꯕ ꯍꯧꯔꯦꯗ ꯍꯟꯗꯛꯃꯔꯛꯁꯦ ꯐꯠꯕꯣꯜ ꯌꯦꯡꯒꯦꯅ ꯉꯥꯏ ꯉꯥꯏꯔ ꯑꯗꯨꯝ ꯊꯤꯡ ꯇꯨꯝꯅꯤꯡꯉꯦ ꯍꯌꯦꯡ ꯑꯌꯨꯛ ꯎꯝ ꯅꯌꯥꯝꯕ ꯕꯣꯜ ꯄꯣꯈ꯭ꯔꯗꯤ ꯇꯦꯛꯁ ꯊꯔꯥꯛꯑꯣꯍꯦ ꯄꯣꯈ꯭ꯔꯦꯅ
ꯌꯦꯡꯂꯔꯣꯏ ꯍꯌꯦꯡ ꯕꯣꯜ ꯄꯣꯔꯗꯤ ꯃꯥ
ꯃꯥ ꯑꯗꯨ ꯐꯨꯠꯕꯣꯜ ꯄꯣꯔꯗꯤ ꯅꯪꯗꯤ ꯀꯩꯅꯣꯝꯃ ꯑꯣꯟꯕ ꯌꯥꯔꯦ
ꯀꯩ
ꯃꯦꯁꯤꯒꯤ ꯍꯥꯃꯦꯡꯒꯤ ꯍꯥꯃꯦꯡ__
ꯅꯩꯃꯔꯗ ꯁ ꯅꯦꯃ ꯅꯦꯃꯔꯗ ꯁꯄꯣꯔꯠ ꯇꯧꯒꯅꯤꯗ
ꯑꯩꯈꯣꯏ ꯍꯥꯃꯦꯡꯕꯨꯗꯤ ꯁꯨꯇꯧ ꯇꯧꯔꯔꯣꯏ
ꯍꯥꯃꯦꯡꯗꯨꯗꯤ ꯂꯥꯁꯇ ꯅꯦꯃꯔ ꯌꯥꯗ꯭ꯔꯗꯤ ꯑꯃꯨꯛ ꯍꯥꯃꯦꯡꯗ ꯇꯧꯅꯤ
ꯎꯝ ꯅꯪꯁꯨ ꯑꯦꯠꯂꯤꯁ ꯍꯥꯃꯦꯡꯗꯤ ꯔꯤꯀꯣꯛꯅꯥꯏꯁ ꯇꯧꯋꯦꯗꯅ
ꯍꯣꯏ ꯑꯦ ꯑꯩ ꯁꯞꯄꯣꯔꯠꯄꯨꯗꯤ ꯇꯧꯋꯦꯗ ꯑꯥꯔꯖꯦꯟꯇꯤꯅꯥꯁꯨ ꯑꯩ ꯁꯞꯄꯣꯔꯠ ꯇꯧꯋꯦ ꯑꯗꯨꯕꯨ ꯄꯣꯔꯇꯨꯒꯜꯅꯦꯕ ꯚꯔꯁꯇꯤ
ꯁꯦꯡꯉꯦ ꯄꯣꯔꯆꯨꯒꯜ ꯄꯥꯏꯔꯗꯤ ꯁꯦꯀꯦꯟꯅ ꯀꯔꯤ ꯊ꯭ꯔꯠꯅ ꯀꯔꯤ ꯅꯪꯁꯦꯀꯣ
ꯐꯥꯔꯁ ꯄꯣꯔꯇꯨꯒꯜ ꯁꯦꯀꯦꯟ ꯖꯔꯃꯅꯤ ꯊ꯭ꯔꯠ ꯕꯥꯖꯤꯜ ꯅꯦꯝꯃꯔ ꯐꯣꯔꯠ ꯑꯔꯖꯦꯟꯇꯤꯅꯥ ꯂꯥꯁ ꯅꯦꯕ ꯑꯔꯖꯦꯟꯇꯤꯅꯥꯗꯤ
ꯌꯥꯏꯌꯦ ꯌꯥꯏꯌꯦ
ꯁ꯭ꯄꯦꯟꯗꯤ ꯁꯨꯛꯇꯧ ꯇꯧꯅꯤꯡꯗꯦ
ꯁ꯭ꯄꯦꯟꯗꯤ ꯁꯞꯄꯣꯔꯠ ꯇꯧꯅꯤꯡꯗꯦꯕ ꯁ꯭ꯄꯦꯟꯗꯤ
ꯁ꯭ꯄꯦꯟꯁꯦ ꯍꯟꯗꯛꯁꯦ ꯔꯤꯄꯣꯔꯠ ꯌꯥꯝꯗꯦ ꯍꯣꯏ
ꯏꯠꯇꯂꯤꯁꯨ ꯇꯧꯅꯤꯡꯗꯦ ꯏꯠꯇꯂꯤꯁꯨ ꯌꯥꯎꯗꯦꯀꯣ ꯍꯟꯗꯛ ꯋꯥꯔꯜ ꯀꯞꯀꯣ
ꯏꯇꯂꯤ ꯌꯥꯎꯗꯦ
ꯀ꯭ꯋꯥꯂꯤꯐꯥꯏ ꯇꯧꯗꯕ ꯖꯥꯅꯤꯅꯦ
ꯎꯝ ꯁꯤꯂꯣꯡꯗꯗꯤ ꯌꯥꯝ ꯏꯪꯉꯦꯅ ꯇꯥꯏꯌꯦꯅꯦ
ꯏꯪꯉꯦ ꯏꯁꯤꯡ ꯏꯪꯕ ꯍꯦꯛ ꯏꯁꯤꯡ ꯏꯪꯕ ꯍꯩꯕ ꯉꯝꯗꯦ
ꯅꯪꯁꯨ ꯕ꯭ꯂꯦꯡꯀꯦꯠ ꯏꯜꯂꯒ ꯂꯩꯕ꯭ꯔ ꯍꯧꯖꯤꯛꯄꯣ
ꯍꯣꯏ
ꯑꯗꯣꯅꯤꯅꯦ ꯑꯩꯈꯣꯏꯅꯗꯤ ꯁꯥꯔꯒ ꯐꯦꯟ ꯑꯅꯤ ꯊꯥꯔꯒ ꯗꯥꯏꯔꯦꯛꯁꯟ ꯑꯅꯤꯗ ꯊꯥꯔꯒ ꯑꯗꯨꯝ ꯂꯩ
ꯅꯨꯡꯉꯥꯏꯒꯅꯤ ꯅꯨꯡꯉꯥꯏꯒꯅꯤ
ꯍꯣꯏꯗꯤ꯭ꯂꯀꯦꯠ ꯍꯥ
ꯅꯨꯡꯉꯥꯏꯌꯦꯕ ꯑꯗꯨꯅ ꯍꯦꯟꯅ
ꯀꯗꯥꯏꯗꯤ ꯅꯨꯡꯉꯥꯏꯕ꯭ꯔꯦ ꯏꯪꯕꯅ ꯅꯨꯡꯉꯥꯏꯗꯦ
ꯈꯪꯗꯦ ꯅꯣꯏ ꯃꯤ ꯂ ꯂꯣꯏꯅꯃꯛꯁꯤ ꯏꯪꯕꯗ ꯅꯨꯡꯉꯥꯏ ꯏꯪꯕꯗ ꯅꯨꯡꯉꯥꯏꯌꯦ ꯈꯪꯗꯦ ꯑꯩꯒꯤꯗꯃꯛꯇꯤ ꯁꯥꯕꯅ ꯅꯨꯡꯉꯥꯏ ꯃꯥ ꯍꯪꯉꯦ ꯃꯥ ꯍꯥꯏꯌꯦ ꯏꯪꯕꯅ ꯅꯨꯡꯉꯥꯏ ꯍꯥꯏꯌꯦ
ꯈꯪꯗꯦ ꯑꯃꯨꯛꯀ ꯋꯤꯟꯇꯔ ꯌꯥꯎꯔꯗꯤ ꯁꯥꯕꯅ ꯅꯨꯡꯉꯥꯏ ꯍꯥꯏꯔꯛꯀ꯭ꯔꯥ
ꯎꯝ
ꯑꯗꯨ ꯅꯣꯏ ꯅꯣꯏ ꯁꯤꯂꯣꯡꯗꯗꯤ ꯁꯥꯅꯤꯡꯉꯁꯨ ꯁꯥꯕ ꯌꯥꯗ꯭ꯔꯦ
ꯍꯣꯏ
ꯋꯤꯟꯇꯔꯗꯁꯨ ꯍꯦꯟꯅ ꯏꯪꯉꯅꯤ
ꯋꯤꯟꯇꯔꯗꯦ ꯍꯦꯟꯅ ꯏꯪꯉꯅꯤ ꯑꯩ ꯊꯥꯗꯣꯛꯈ꯭ꯔꯅꯤ ꯑꯩ ꯊꯥꯗꯣꯛꯈ꯭ꯔꯅꯤ ꯁꯦꯞꯇꯦꯝꯕꯔꯗ ꯗꯦꯍꯤꯗꯔ ꯑꯃ ꯆꯠꯈ꯭ꯔꯅꯤ
ꯁꯤꯕꯨꯗꯤ ꯅꯪꯒ ꯂꯩꯃꯤꯟꯅꯒꯗꯧꯅꯤꯅ ꯒꯨꯍꯥꯇꯤꯗ ꯑꯗꯣ ꯃꯤ ꯑꯃ
ꯀꯩꯅꯣ ꯇꯧꯕꯅꯦ ꯑꯁꯤꯗ ꯃꯤ ꯆꯠꯂꯨꯗꯤꯅꯦ ꯍꯥꯏꯔꯛꯀꯦ
ꯎꯝ
ꯃꯤꯆꯠꯇꯗꯤꯛꯪꯗ꯭ꯔ
ꯗꯦꯜꯜꯂꯤꯅ ꯍꯦꯟꯅ ꯑꯦꯛꯁꯄꯦꯟꯁꯤꯞ ꯑꯣꯏꯔꯝꯅꯤꯀꯣ ꯒꯨꯍꯥꯇꯤꯕꯨꯗꯤ
ꯎꯝ ꯍꯇꯤꯅ ꯑꯦꯛꯁꯄꯦꯟꯁꯤꯚ ꯑꯣꯏꯗ ꯑꯩꯗꯃꯛꯇꯗꯤ ꯅꯣꯠꯇ ꯂꯩꯕ ꯀꯥꯟꯗꯗꯤ ꯗꯦꯜꯂꯤ ꯅꯣꯔꯠꯇ꯭ꯔꯗꯤ ꯍꯣꯡꯉꯦꯗ
ꯎꯝ
ꯁꯞꯇꯗꯤ ꯇꯒꯅꯤ
ꯍꯧꯖꯤꯛ ꯑꯁ꯭ꯔꯝꯗꯨ ꯁꯥꯎꯠꯇꯔꯥ ꯅꯣꯔꯠꯇꯔꯣ
ꯀꯔꯤꯗꯣ
ꯑꯁ꯭ꯔꯝ
ꯑꯁ꯭ꯔꯝꯁꯦ ꯁꯥꯎꯠ ꯁꯥꯎꯠꯇ ꯇꯥꯕꯅꯦ
ꯎꯝ ꯀꯦꯄꯤꯇꯦꯜꯁꯤ ꯅꯣꯔꯠꯇꯅꯦꯕꯀꯣ ꯃꯥꯒꯤ ꯃꯦꯟ ꯄꯥꯔꯂꯤꯌꯥꯃꯦꯟ ꯑꯣꯐꯤꯁ ꯀꯨꯝ ꯂꯩ ꯑꯣꯝ
ꯁꯠꯇ ꯑꯗꯨꯝ ꯁꯠꯇꯅꯤꯗ ꯅꯣꯠꯇ ꯆꯤꯡꯗꯦꯗ ꯑꯗꯨꯗ
ꯁ꯭ꯇꯨꯗꯦꯟꯁꯤꯡꯁꯤ ꯅꯣꯔꯠꯇ ꯂꯩꯕ ꯑꯌꯥꯝꯕ
ꯏꯁꯇꯨꯗꯦꯟꯁꯤꯡꯁꯦ ꯑꯌꯥꯝꯕ ꯅꯣꯠꯇ ꯑꯗꯨꯒ ꯊꯕꯛ ꯇꯧꯕ ꯈꯣꯏꯁꯤꯅ
ꯁꯥꯎꯠꯇ ꯂꯩꯕ ꯎꯝ
ꯑ ꯑꯗꯨꯒ ꯍꯧꯖꯤꯛ ꯗꯦꯜꯂꯤ ꯌꯨꯅꯤꯚꯔꯁꯤꯇꯤꯒꯨꯝꯕꯗꯨ ꯅꯣꯔꯠ ꯃꯅꯥꯛꯇꯅꯦꯕ ꯌꯥꯝ ꯂꯥꯞꯇꯕꯅꯦ
ꯅꯣꯏꯗꯥꯗꯅ ꯏꯁꯇ ꯆꯠꯈ꯭ꯔꯦ ꯒꯨꯔꯨ ꯒ꯭ꯔꯥꯝꯗꯨꯅ ꯁꯥꯎꯠ ꯋꯦꯁꯇ ꯆꯠꯈ꯭ꯔꯦ ꯍꯔꯌꯥꯅꯥ ꯋꯁꯇꯔꯟ ꯍꯔꯌꯥꯅꯥ ꯇꯥꯔꯅꯦ ꯅꯣꯠꯂꯣ ꯀꯔꯒ
ꯆꯥꯟꯗꯤꯒꯔꯇꯤ ꯅꯛꯄ꯭ꯔꯥ ꯆꯥꯟꯗꯤꯒꯔꯇꯤ ꯂꯥꯞꯄꯦ ꯃꯨꯣꯏ ꯗꯦꯜꯂꯤꯗꯒꯤ
ꯆꯥꯟꯗꯤꯒꯔꯗꯤꯤ ꯂꯥꯞꯄꯅꯦ ꯄꯟꯖꯞ ꯅꯠꯇ꯭ꯔꯣ
ꯍꯣꯏ ꯃꯈꯥꯔꯣꯝ ꯀꯨꯝꯈ꯭ꯔꯦꯕ ꯋꯦꯁ ꯔꯣꯝꯗ